ꯇꯥꯕ꯭ꯔꯣ ꯇꯥꯕ꯭ꯔꯣ ꯇꯥꯏ ꯇꯥꯏ ꯇꯥꯏ
ꯇꯥꯏꯌꯦ ꯀꯔꯤ ꯇꯧꯔꯤꯕ꯭ꯔꯣ
ꯇ ꯆꯥꯔꯒ ꯂꯩ ꯍꯧ
ꯑꯦ ꯊꯦꯡꯉꯦꯅ
ꯍꯣꯏ ꯑꯩꯈꯣꯏꯗꯤ ꯃꯄꯥꯟꯗ ꯊꯕꯛ ꯇꯒꯀꯣ
ꯑꯣ ꯅꯪ ꯅꯪꯔꯣ ꯉꯁꯥꯏ ꯃꯄꯥꯟꯗ ꯂꯩꯌꯦ ꯍꯥꯏꯕꯗꯣ
ꯃꯥꯥꯏ
ꯑꯩꯈꯣꯏꯒꯤ ꯃꯐꯝꯒꯤ ꯃꯄꯥꯟꯗꯀꯣ
ꯃꯐꯝꯗꯤ ꯃꯄꯥꯟ ꯍꯥꯏꯗꯤ
ꯑꯩꯈꯣꯏꯒꯤ ꯂꯝꯒꯤ ꯑꯩꯈꯣꯏꯒꯤ ꯁꯅꯥ ꯂꯩꯕꯥꯛꯀꯤ ꯃꯐꯝꯜ
ꯅꯠꯇꯦ
ꯃꯅꯨꯡꯗꯔꯣ ꯑꯗꯨꯗꯤ
ꯑꯥ ꯃꯄꯥꯟ ꯃꯈꯥꯗ ꯑꯍꯍ
ꯌꯥꯏꯌꯦ ꯌꯥꯏꯌꯦ ꯑꯗꯨꯁꯨ ꯒ꯭ꯌꯥꯟ ꯇꯥꯗ꯭ꯔꯁꯨ ꯇꯥꯕꯤꯔꯒꯦ ꯐ ꯊꯕꯛ ꯎꯝ ꯆꯥꯠ ꯑꯩꯗꯤ ꯆꯥꯗꯦ ꯑꯗꯨ ꯑꯇꯣꯞꯄꯗꯤ ꯆꯥꯒ꯭ꯔꯦ
ꯎ
ꯗꯥꯏꯇꯤꯡ ꯇꯧꯕ
ꯌꯥꯔꯤꯦꯒ
ꯏꯁ
ꯐꯩ ꯇꯧꯅꯦꯗ ꯃꯄꯥꯟꯗ ꯆꯥꯔ ꯂꯥꯛꯄꯒꯣ ꯑꯗꯨꯣꯏꯒꯤ ꯀꯔꯤ ꯊꯕꯛ ꯇꯧꯕꯤꯔꯣ ꯑꯗꯨꯃꯛꯛ ꯊꯦꯡꯅ ꯆꯥꯕꯗꯨ ꯅꯣꯏꯗꯤ
ꯏ ꯀꯦꯐꯦꯗ ꯇꯧꯕꯅꯤꯗ
ꯑꯥ ꯑꯩꯗꯤ ꯃꯄꯥꯟꯗ ꯎꯝ ꯑꯩꯁꯨ ꯃꯄꯥꯟꯗ ꯊꯧꯔꯒ ꯇꯧꯕꯒꯤꯀꯣ ꯍꯜꯂꯛꯄꯗ ꯑꯗꯨꯝ ꯆꯥꯔꯒ ꯂꯥꯛꯈ꯭ꯔꯕ ꯑꯗꯨꯒꯤ ꯉꯁꯤꯗꯣ ꯈꯔ ꯂꯥꯝꯗ꯭ꯔꯕ ꯑꯌꯨꯛꯇꯒꯤ ꯂꯦꯡꯕꯒꯤ
ꯑꯥꯡ ꯑꯉꯥꯡꯈꯣꯏꯗꯤ ꯃꯄꯥꯟꯒꯤ ꯑꯆꯥꯄꯣꯠꯠꯇ ꯆꯥꯅꯤꯡꯕꯅꯤꯀꯣ
ꯎꯝ ꯑꯉꯥꯡꯅꯦ ꯍꯥꯏꯅꯤꯡꯔꯤꯅꯦꯕ ꯅꯪꯁꯦ ꯑꯩꯉꯣꯟꯗ
ꯑꯪ ꯅꯠꯇ꯭ꯔꯗꯤ
ꯑꯩ ꯑꯩꯅ ꯑꯌꯨꯛꯇꯒꯤ ꯇꯧꯕ ꯊꯕꯛ ꯍꯥꯏꯔꯛꯑꯗꯤ ꯅꯪ ꯑ ꯅꯪ ꯀꯞꯀꯅꯤ
ꯍꯝ ꯍ ꯁ꯭ꯀꯨꯜ ꯀꯥꯕꯣꯅꯥ
ꯀꯗꯥꯏꯗꯣꯏꯅꯣꯍꯦ
ꯁꯁꯤ ꯑꯏ ꯑꯍꯟ ꯁꯅꯤ ꯃꯗꯨ
ꯑꯦ ꯁꯥꯅꯤꯡꯕ ꯅꯠꯇꯦ ꯑꯣꯏꯔꯤꯅꯦ ꯀꯩꯅꯣ
ꯎꯝ ꯁ꯭ꯀꯨꯜ ꯀꯥꯕ ꯂꯣꯏꯔꯕꯣ
ꯁ꯭ꯀꯨꯜ ꯅꯠꯇꯦ ꯃꯥꯁꯇꯔ ꯂꯣꯏꯁꯤꯜꯂꯛꯑꯦ ꯅꯆꯦ ꯑꯩꯈꯣꯏꯗꯤ
ꯇꯁꯦꯡꯅ ꯍꯥꯏꯌꯅꯦ ꯀꯔꯤꯅꯣꯅꯦ
ꯑꯩꯍ ꯑꯁꯦꯡꯕꯅꯦ
ꯃꯥꯁ ꯇꯔ ꯀꯔꯝ ꯀꯥꯟꯗ ꯂꯣꯏꯁꯟꯕ ꯉꯝ
ꯍꯟ ꯂꯥꯁ ꯌꯌꯥꯔꯅ ꯂꯣꯏꯈ꯭ꯔꯦ
ꯑꯩꯉꯣꯟꯗꯒꯤ ꯆꯍꯤ ꯈꯔ ꯖꯨꯅꯤꯌꯔ ꯑꯣꯏꯔꯦ
ꯑꯃꯨꯛꯀꯁꯨ ꯑꯃꯨꯛꯀꯁꯨ ꯁꯤꯅꯤꯌꯔ ꯑꯣꯏꯅꯤꯡꯉꯦ ꯑꯃꯨꯛꯀ
ꯑꯁ ꯑꯁ ꯑꯁꯦꯡꯕꯅꯤꯅꯦ ꯀꯔꯤꯅꯣ
ꯑꯗꯨ ꯅꯪꯒꯤ ꯁꯤꯐꯇꯤ ꯄꯨꯡ ꯀꯌꯥꯗꯤ ꯀꯌꯥ ꯐꯥꯎꯔꯣ
ꯄꯨꯡ ꯑꯃꯗꯒꯤ ꯄꯨꯡ ꯃꯄꯥꯟ ꯃꯈꯥꯏꯐꯥꯎ
ꯄꯟ ꯇꯔ ꯄꯟ ꯇ ꯅꯥꯏꯟꯠ ꯑꯦ ꯑꯗꯨꯗꯤ ꯀꯨꯏꯌꯦꯅꯀꯣ
ꯍꯣꯏ ꯃꯄꯥꯟꯗꯗꯤ ꯑꯗꯨꯃꯥꯏꯅ ꯇꯧꯅꯔꯤꯅ
ꯑꯁ ꯑꯁꯤꯗꯤ ꯑꯁꯤꯗꯤ ꯌꯥꯗꯦ ꯐꯣꯔꯁ ꯂꯦꯕꯔꯅꯦ ꯑꯁꯤꯗꯤ
ꯅꯠꯇ ꯍꯁꯒꯔ ꯅꯠꯇ
ꯗꯦꯜꯂꯤ ꯗꯦꯜꯂꯤ
ꯒꯣꯚꯔꯃꯦꯟꯒꯤ ꯅꯠꯇꯕꯅꯤꯅꯀꯣ
ꯑꯗꯨ ꯑꯣꯏꯔꯁꯨ ꯒꯣꯔꯃꯦꯟꯒꯤ ꯑꯣꯏꯕ꯭ꯔꯥ ꯑꯣꯏꯗꯕ꯭ꯔꯥ ꯃꯤ ꯑꯃ ꯑꯣꯏꯅ ꯂꯥꯏꯛ ꯍ ꯎꯝ ꯁꯤꯇꯤꯖꯟ ꯑꯃ ꯑꯣꯏꯅ ꯅꯨꯃꯤꯠ ꯑꯃꯗ ꯊꯕꯛ ꯇꯧꯋꯤꯗꯣꯕ ꯃꯦꯛꯁꯤꯃꯝ ꯄꯨꯡ ꯅꯤꯄꯥꯜꯅꯦꯕ
ꯑꯣ ꯀꯅꯥꯅ ꯊꯤꯡꯕ ꯉꯝꯕꯂꯣꯗꯣ
ꯑꯩꯅ ꯊꯤꯡꯕꯤꯒꯦ ꯂꯥꯛꯑꯣ ꯑꯦꯁ
ꯅꯪꯒ ꯂꯣꯏ ꯗ꯭ꯔꯤ ꯐꯥꯎꯗꯤ ꯊꯤꯡꯕ ꯉꯝꯃ ꯅꯪ
ꯍꯤꯍꯤꯍ ꯅꯣꯏꯒꯤ ꯅꯪꯅ ꯊꯕꯛ ꯇꯧꯕ ꯑꯈꯣꯏꯒꯤ ꯃꯄꯨꯗ ꯉꯥꯡꯅꯒꯦ ꯁꯤꯤꯐ ꯑꯦ ꯄꯨꯡ ꯄꯨꯡ ꯑꯃꯗꯒꯤ ꯄꯨꯡ ꯅꯤꯄꯥꯟ ꯃꯄꯥꯟ ꯃꯈꯥꯏ ꯄꯥꯎ ꯍꯥꯏꯔꯗꯤ ꯑ ꯁꯤꯐ ꯂꯩꯕꯒꯤ ꯀꯥꯟꯅꯗ꯭ꯔꯦꯅ
ꯁꯤꯤꯞ ꯂꯥꯏꯦ ꯏꯦ ꯄ ꯄꯨꯔ ꯗꯦꯔꯦꯛꯅꯦ ꯁꯤꯞ ꯂꯩꯥꯏꯇꯦ
ꯍꯧꯕꯗꯤ ꯂꯣꯏꯕ ꯐꯥꯎ
ꯍꯣꯏ
ꯃꯄꯨ ꯑꯣꯏꯔꯒꯦ ꯍꯥꯏꯈ꯭ꯔꯣꯅ ꯑꯗꯨꯗꯤ
ꯑꯩ ꯀꯣꯏ ꯔꯦꯠꯣꯗꯁꯕꯤꯗ
ꯎꯝ ꯃꯐꯝ ꯃꯐꯝ ꯍꯣꯡꯈ꯭ꯔꯅꯤ
ꯅꯠꯇꯦ ꯍꯥꯂꯥꯛꯈ꯭ꯔꯅꯤ ꯑꯩꯈ ꯌꯨꯝꯗ
ꯎꯝ ꯍꯜꯂꯛꯑꯣ ꯑꯩꯈꯣꯏ ꯀꯥꯡꯨ ꯈꯔ ꯄꯨꯟꯁꯦ ꯑꯗꯨꯗꯤ ꯍꯧꯖꯤꯛ ꯋꯥꯔꯤ ꯁꯥꯔꯝꯕ ꯀꯥꯡꯨ ꯈꯔꯗꯣ
ꯍꯣꯏ ꯍꯣꯏ ꯑꯁ ꯍꯜꯂꯛꯅꯤꯡꯕꯅ ꯂꯣꯏꯔꯦꯍꯦ ꯊꯣꯛꯅꯤꯡꯕꯅꯣ
ꯁꯥꯕ꯭ꯔꯣ
ꯁꯥꯁꯤꯗꯤ ꯍꯥꯏꯒꯅꯨꯀ
ꯑꯥ ꯀꯦꯄꯤꯇꯦꯜꯗꯔꯣ ꯅꯪ ꯅꯩꯕꯗꯨ
ꯀꯦꯄꯤꯇꯥꯜ ꯅꯠꯇꯦ ꯀꯦꯄꯤꯇꯥꯜꯗ ꯆꯠꯀꯦ ꯇꯧꯕꯅꯦ ꯑꯩ ꯍꯣꯏ ꯀꯦ ꯄꯤ ꯇꯒꯤ ꯃꯈꯥ ꯀꯦꯄꯤꯇꯥꯜꯗ ꯍꯣꯏ
ꯑꯁ
ꯀꯦꯄꯤꯇꯥꯜꯗ ꯆꯪꯉꯦ ꯇꯧꯕꯅꯦ ꯑꯩ ꯆꯠꯇꯤ ꯇꯧꯕꯅꯦ ꯑꯗꯨ ꯑ ꯀꯩꯅꯣ ꯑꯩꯒꯤ ꯃꯥꯔꯛꯁꯤꯠꯇꯣ ꯑꯩ ꯂꯧꯊꯣꯛꯇꯕꯀꯣ
ꯑꯣ ꯀ꯭ꯔꯤꯒꯤ
ꯀꯔꯤꯒꯤ ꯍꯥꯏꯅꯦ ꯁꯏꯗ ꯀꯔꯤ ꯀꯔꯤ ꯊꯣꯛꯄ꯭ꯔꯥ ꯑꯁ ꯑꯩꯈꯣꯏ ꯀꯣꯂꯦꯖ ꯂꯣꯏꯕ ꯃꯇꯝꯗꯀꯣ
ꯎꯝ
ꯀꯔꯤ ꯀꯔꯤ ꯊꯣꯛꯄ꯭ꯔꯥ ꯑꯗꯨ ꯑꯦꯛꯖꯥꯝ ꯍꯦꯛ ꯂꯣꯏꯔꯒ ꯃꯥꯔꯛꯁꯤꯗꯣ ꯄꯤꯕ꯭ꯔꯣꯅꯦ
ꯑꯩꯈꯣꯏꯁꯨ ꯁꯤꯒꯨꯝꯕ ꯊꯣꯛꯀꯅꯤ ꯍꯥꯏꯅꯣ ꯈꯪꯗꯦꯅ
ꯑꯗꯨ ꯂꯩꯗꯤ ꯂꯩꯔꯝꯒꯅꯤꯅ ꯍꯧꯖꯤꯛ
ꯍꯣꯏ ꯀꯣꯏꯂꯇꯔ ꯏꯔꯝꯃꯃꯦꯂ ꯑ ꯂꯧꯔꯒ ꯑꯃꯨꯛꯀ ꯆꯪꯉꯅꯤ ꯀꯦꯄꯤꯇꯥꯜꯗ ꯑꯦ ꯑꯩ ꯀꯔꯤ ꯇꯧꯅꯤ ꯃꯤ ꯑꯇꯣꯞꯄꯅ ꯂꯥꯎꯍꯜꯂꯒ ꯑꯩ ꯍꯧꯖꯤꯛ ꯐꯪꯁꯨ ꯐꯪꯂꯣꯏ
ꯂꯧꯍꯜꯂꯒ ꯆꯪꯒꯗꯧꯕ ꯃꯤꯗ ꯑꯗꯨꯝ ꯊꯥꯒꯗꯧꯕꯅꯦ ꯀꯦꯖꯤ ꯑꯃ ꯀꯦꯖꯤ ꯑꯃ ꯐꯥꯕ ꯄꯣꯠ ꯅꯠꯇꯦ ꯅꯪꯒꯤꯆꯦꯗꯣ
ꯇꯨꯝꯗꯤ ꯇꯨꯝꯃꯦ ꯑꯗꯣ ꯑꯗꯨꯛ
ꯅ ꯍꯥꯏꯈ꯭ꯔꯁꯦ
ꯑ ꯃꯤꯉꯣꯟꯗꯁꯨ ꯁꯤꯒꯨꯝꯕ ꯊꯕꯛꯁꯦ ꯃꯤꯉꯣꯟꯗ ꯊꯕꯛ ꯄꯤꯕ ꯇꯜꯂꯦꯕ ꯍꯥꯏꯗꯤ
ꯑꯥꯝ ꯑꯗꯨ ꯑꯣꯏꯔꯗꯤ ꯑ ꯄꯩꯁꯥ ꯇꯤꯡꯔꯒ ꯑꯗꯒꯤ ꯑꯃꯨꯛ ꯂꯥꯛꯑꯣ ꯑꯗꯨꯒ ꯃꯥꯔꯛꯁꯤꯠ ꯄꯨꯔꯥ ꯑꯗꯨꯝ ꯑꯗ ꯑꯃꯨꯛ ꯆꯠꯈ꯭ꯔꯣ
ꯍꯣꯏ ꯅꯪꯒ ꯆꯠꯈ꯭ꯔꯅꯤ
ꯍꯣꯏ ꯍꯣꯏ ꯂꯧꯕ ꯂꯥꯛꯑꯣ ꯉꯥꯏꯔꯝꯃꯒꯦ ꯍꯣꯏ ꯍꯣꯏ ꯉꯥꯏꯔꯝꯃꯒꯦ
ꯑꯍ ꯉꯥꯏꯔꯝꯗ꯭ꯔꯗꯤ
ꯉꯥꯏꯒꯅꯤꯍꯦ ꯉꯥꯏꯒꯅꯤꯍꯦ ꯃꯥꯒ ꯍꯥꯏꯕ ꯖꯥꯠꯇꯣ
ꯍꯍ ꯇꯧꯅꯗ ꯇꯧꯅꯗ
ꯀꯔꯤꯅꯣ
ꯇꯕ
ꯑꯩꯈꯣꯏ ꯃꯅꯥꯛꯀꯤ ꯑꯩꯈꯣꯏꯒꯤ ꯃꯊꯪꯗ ꯂꯩꯕ ꯑꯩꯈꯣꯏ ꯂꯥꯎꯅꯔꯒ ꯂꯩꯕꯀꯣ
ꯅꯨꯄꯥ ꯅꯨꯄꯥꯒ ꯅꯨꯞ ꯄꯤꯁꯦ ꯖꯥꯠ ꯇꯣꯉꯥꯟꯕ ꯑꯈꯣꯏ ꯃꯅꯥꯛꯀꯤꯁꯦ ꯂꯨꯍꯣꯡꯕ꯭ꯔꯥ ꯂꯨꯍꯣꯡꯗꯕ ꯄꯨꯔꯥ ꯃꯌꯨꯝ ꯄꯥꯟꯕ꯭ꯔꯥꯁꯨ ꯈꯪꯗꯦ ꯑꯅꯤꯃꯛꯁꯦ ꯑꯗꯨꯝ ꯂꯩꯃꯤꯟꯅꯔꯒ ꯂꯩꯕꯀꯣ
ꯑꯣ ꯔꯦꯟ ꯑꯣꯏꯅ ꯂꯩꯕꯔꯣ
ꯍꯣꯏ ꯑꯩꯈꯣꯏ ꯑꯩ ꯑꯩꯈꯣꯏꯗꯤ ꯌꯨꯝ ꯑꯣꯏꯅ ꯂꯩꯌꯦ ꯑꯗꯨꯗꯣ ꯃꯊꯪꯒꯤꯁꯦ ꯔꯦꯟꯒꯤ ꯌꯨꯝꯅꯦꯕ
ꯑ ꯑꯆꯥ
ꯅꯨꯄꯥꯗꯣ ꯅꯨꯡꯗꯥꯡꯗ ꯍꯦꯛ ꯍꯦꯛ ꯂꯥꯛꯑꯣꯕꯀꯣ ꯅꯨꯄꯤꯕꯨꯣ
ꯈꯠꯅꯕ ꯈꯣꯠꯅꯕꯁꯨ ꯌꯥꯎꯕ꯭ꯔꯣ
ꯑꯗꯨꯝ ꯈꯠꯕꯁꯨ ꯅꯠꯇꯦ ꯑꯗꯨꯝꯕꯨ ꯑꯗꯨꯝ ꯀꯞꯄꯜ ꯀꯄꯜ ꯌꯦꯠꯅꯥꯕꯖꯥꯗ ꯍꯦ ꯇꯧ ꯋꯥ ꯑꯗꯨ ꯅꯨꯄꯥꯁꯨ ꯁꯥꯎꯕ ꯍꯧꯔꯕꯗꯤ ꯀꯟꯅ ꯀꯟꯅ ꯂꯥꯎꯕꯗꯣ ꯇꯧꯋꯦꯕ
ꯑꯗꯨꯗꯤ ꯅꯣꯏꯒꯤ ꯏꯃꯨꯡꯒꯤ ꯀꯩꯅꯣ ꯅꯣꯏꯔꯦꯟ ꯑꯣꯅꯔꯗ ꯍꯥꯏꯈ꯭ꯔꯣꯅꯦ
ꯃꯣꯏꯒꯤꯗꯤ ꯇꯣꯡꯉꯥꯂꯍꯦ ꯌꯨꯝ ꯇꯣꯡꯉꯥꯂꯍꯦ ꯑꯩꯈꯣꯏꯗꯤ ꯑꯩꯈꯣꯏꯗꯤ ꯌꯨꯝ ꯑꯣꯏꯅ ꯐꯦꯃꯤꯂꯤ ꯑꯣꯏꯅ ꯂꯩꯕꯅꯦ ꯑꯩꯈꯣꯏꯒꯤ ꯌꯨꯝ ꯂꯩꯔꯒꯀꯣ ꯑꯗꯣ ꯃꯊꯪꯒꯤ ꯌꯨꯝꯗꯣ ꯃꯤꯒꯤ ꯌꯨꯝꯅꯦꯕ ꯎ ꯔꯦꯟ ꯊꯥꯕꯀꯣ
ꯑꯣ ꯕꯤꯜꯗꯤꯡ ꯇꯣꯉꯥꯜꯂꯦꯕ ꯃꯥꯒꯤ
ꯕꯤꯜꯗꯤꯡ ꯇꯣꯡꯉꯥꯜꯂꯦ
ꯑꯣ ꯑꯠꯆꯥ ꯑꯆꯥ
ꯑꯗꯨ ꯑꯣꯏꯔꯁꯨ ꯅꯛ ꯅꯥꯟꯅ ꯂꯩꯌꯦꯕꯀꯣ ꯑꯗꯨꯒꯤ ꯇꯥꯏꯌꯦꯕ ꯂꯣꯏꯅꯃꯛ
ꯑꯗꯨꯒꯨꯝꯕ ꯂꯩꯕꯁꯦ ꯌꯥꯝꯅ ꯗꯤꯁꯇꯔꯕ ꯂꯧ ꯇꯧꯅꯤꯍ
ꯇꯧꯕꯅꯦ ꯑꯁꯦꯡꯕꯁꯨ ꯑꯗꯨꯒ ꯎꯝ ꯉꯥꯡ ꯑꯩꯈꯣꯏꯅ ꯆꯠꯂꯒ ꯆꯩꯕꯤꯔꯁꯨ ꯃꯤꯗꯤ ꯃꯇꯩ ꯃꯅꯥꯎꯅꯤꯅ ꯍꯌꯦꯡꯗꯤ ꯑꯃꯨꯛꯀꯣ ꯅꯣꯛꯂꯒ ꯂꯩꯒꯅꯤ ꯑꯩꯈꯣꯏ ꯉꯥꯡꯕꯤꯕꯅ ꯑꯃꯨꯛꯈꯛ ꯐꯠꯇꯕ ꯇꯥꯛꯑꯦꯕ
ꯍꯣꯏ ꯍꯣꯏ ꯃꯥꯅꯦ
ꯑꯗꯨꯒꯤ ꯉꯥꯡꯕꯁꯨ ꯌꯥꯗꯦ
ꯑꯔꯥꯟꯕꯗꯣ ꯑꯗꯨꯝ ꯇꯥꯏꯅꯑꯒꯅꯤ ꯃꯃꯣꯏꯅꯀꯣ ꯁꯡ ꯂꯩꯗ꯭ꯔꯒ ꯍꯣꯏ
ꯃꯤꯗꯤ ꯀꯄꯜꯅꯤꯅꯀꯣ ꯑꯃ ꯑꯃꯈꯛ ꯑꯃꯨꯛ ꯑꯣꯏꯒꯅꯦꯕ
ꯑꯥ꯫
ꯑꯗꯨꯒꯤ ꯃꯇ ꯃꯅꯥꯎ ꯈꯅꯥꯕꯗ ꯆꯪꯒꯅꯨ ꯍꯥꯏꯕꯗꯣ
ꯍꯣꯏ ꯍꯣꯏ ꯇꯪꯗꯕꯅ ꯐꯥꯕꯅꯤꯗ ꯑꯗꯣ
ꯍꯧꯖꯤꯛ ꯀꯔꯤ ꯅꯪ ꯀꯔꯤꯅꯣ ꯑꯝ ꯍꯥꯏꯗꯤ ꯃꯥꯥꯏꯒꯤ ꯂꯥꯏꯔꯤꯛꯇꯣ ꯄꯥꯏꯕ꯭ꯔꯥ꯫
ꯃꯥꯏꯒ ꯂꯩꯔꯦ
ꯍꯣꯏ
ꯍꯣꯏ ꯍꯣꯏ ꯄꯥꯏꯌꯦ ꯄꯥꯏ
ꯄꯥꯏꯌꯦꯀꯣ ꯑꯗꯨꯗ ꯑꯩꯈꯣꯏꯒꯤ ꯑꯩꯈꯣꯏꯒꯤ ꯅꯨꯄꯤ ꯑꯃꯒ
ꯑꯁ ꯀꯔꯤ ꯅꯪ ꯍꯧꯖꯤꯛ ꯍꯥꯏꯗꯣ ꯒ꯭ꯌꯥꯟ ꯇꯥꯔꯦ ꯇꯧꯕꯅꯤꯅ ꯃꯥꯥꯏꯒꯤ ꯂꯩꯔꯤꯈꯩꯗꯣ ꯑꯁ ꯄꯨꯔꯥ ꯕꯦꯔꯥꯅꯤ
ꯑꯗꯨ ꯀꯣꯛ ꯀꯣꯣꯛ ꯁꯤꯁꯤ ꯅ ꯑꯗꯨ ꯅꯪꯒꯤ ꯀꯣꯛ ꯃꯆꯥꯗꯗꯣ ꯁꯤꯖꯤꯟꯅꯑꯣ ꯑꯥ ꯑꯣ ꯑꯗꯨꯗ ꯑꯩꯈꯣꯏꯒꯤ ꯖꯥꯠꯀꯤ ꯅꯨꯄꯤꯒ ꯃꯥꯒꯤ ꯅꯨꯄꯥꯒ ꯀꯦꯄꯤꯇꯦꯜꯗ ꯂꯩꯕ ꯑꯗꯨꯗꯣ ꯑꯗꯨꯝ ꯈꯟꯅꯕꯗꯣ ꯈꯪꯕ꯭ꯔꯥ ꯅꯨꯄꯤꯗꯣ ꯑꯗꯨꯝ ꯊꯥꯒꯠꯄꯗꯣ ꯁꯆ ꯀꯥ
ꯑꯗꯨ ꯃꯣꯏꯅꯤꯗꯣ ꯑꯩꯩꯅ ꯄꯨꯔꯥ ꯀꯃꯥꯏꯅ ꯍꯥꯏꯒꯣꯏꯔꯥ
ꯑꯩꯁꯨ ꯑꯩꯁꯨꯀꯣ ꯅꯨꯄꯤꯗꯣ ꯅꯨꯄꯥꯗꯣ ꯌꯨ ꯉꯥꯎꯋꯦ ꯍꯥꯏꯅ ꯑꯩ ꯃꯥꯕꯨ ꯁꯞꯄꯣꯔꯠ ꯇꯧꯕ ꯅꯠꯇꯦ ꯑꯗꯨꯕꯨ ꯅꯨꯄꯤꯁꯦ ꯌꯥꯝ ꯂꯥꯜꯂꯦꯕ
ꯑꯁ ꯈꯔ ꯀꯣꯛ ꯀꯃꯥꯏꯅ ꯍꯥꯏꯒ꯭ꯔꯥ ꯀꯣꯛ ꯆꯥꯛꯄ ꯃꯥꯜꯂꯦ ꯈꯔ ꯅꯥꯏꯟꯇꯤ ꯅꯥꯏꯟ ꯑꯣꯏꯕ ꯃꯥꯜꯂꯦ
ꯂꯥꯏꯔꯤꯛ ꯂꯥꯏꯁꯨ ꯈꯔ ꯍꯩꯔꯦ ꯍꯥꯏꯅ ꯃꯥꯁꯦ ꯌꯥꯝ ꯃꯤ ꯃꯤꯅ ꯃꯥꯕꯨ ꯅꯦꯠ ꯆꯠꯄ ꯌꯥꯗꯦ ꯍꯥꯏꯕꯒꯤ ꯑꯃ ꯂꯩꯌꯦꯕ ꯃꯥꯁꯦ ꯈꯪꯕ꯭ꯔꯥ ꯅꯨꯄꯤꯁꯦ ꯑ ꯃꯥ ꯃꯥꯒꯤꯅ ꯅꯨꯄꯥ ꯑꯩꯅ ꯍꯥꯏꯅꯤꯡꯕꯗꯤ ꯃꯥꯒꯤ ꯅꯨꯄꯥꯅ ꯊꯤ ꯊꯤꯅ ꯇꯧꯕꯗꯣ
ꯎꯝ
ꯃꯥ ꯂꯥꯏꯔꯤꯛ ꯈꯪꯕ ꯃꯤꯅꯦꯀꯣ ꯃꯥꯒꯤ ꯅꯨꯄꯥꯅ ꯊꯤ ꯊꯤꯅ ꯇꯧꯔꯤ ꯃꯥ ꯑꯩꯈꯣꯏꯗ ꯑ ꯉꯥꯡꯗꯁꯨ ꯃꯥ ꯅꯨꯄꯥꯗꯨ ꯊꯝꯂꯝꯝꯂꯒ ꯆꯠꯅꯤꯡꯉꯥꯏ ꯃꯥ ꯆꯣꯏꯁ ꯂꯩꯌꯦꯕ
ꯍꯣꯏ ꯍꯣꯏ ꯍꯣꯏ꯫
ꯑꯗꯨ ꯌꯨꯝꯗ ꯑꯗꯨꯝ ꯂꯩꯔꯒ ꯑꯗꯨꯝ ꯅꯨꯡꯇꯤꯒꯤꯗꯨ ꯊꯥꯒꯠꯂꯒ ꯄꯕ꯭ꯂꯤꯛꯁꯦ ꯗꯤꯁꯇꯔꯕ ꯇꯧꯍꯜꯂꯦꯕ ꯄꯕ꯭ꯂꯤꯛꯀꯤ ꯋꯥꯈꯜꯗꯣ
ꯑꯁ ꯑꯩꯗꯤ ꯌꯥꯝ ꯍꯅꯗꯦꯀꯣ ꯑꯗꯨ ꯅꯨꯄꯤꯗꯣ ꯑꯁ
ꯑꯗꯨꯅꯦ ꯑꯩꯗꯤ ꯐꯝꯃꯒꯀꯣ ꯅꯣꯡꯃ ꯂ ꯂꯩꯛꯇ ꯐꯖꯅ ꯄꯤꯅꯤꯡꯉꯦ ꯍꯥꯏꯕꯗꯤ ꯃꯥ ꯑꯗꯨꯃꯥꯏꯅ ꯇꯧꯋꯦ ꯍꯥꯏꯅ ꯃꯥ ꯃꯥꯒꯤ ꯅꯨꯄꯥꯅ ꯌꯨ ꯉꯥꯎꯔꯒ ꯃꯥꯕꯨ ꯂꯥꯛꯂꯒ ꯇꯧꯋꯦ ꯍꯥꯏꯅ ꯃꯥꯒꯤ ꯅꯨꯄꯥꯕꯨ ꯁꯞꯄꯣꯔꯠ ꯇꯧꯕ ꯅꯠꯇꯦ ꯑꯗꯨꯕꯨ ꯃꯥ ꯌꯥꯝ ꯂꯥꯜꯂꯦꯕ ꯑꯩꯅ ꯍꯥꯏꯕꯗꯤ ꯃꯥ ꯁꯨꯃꯥꯏꯅ ꯇꯧꯔꯒ ꯃꯥꯒꯤ ꯃꯆꯥꯅꯨꯄꯤ ꯂꯩꯌꯦꯀꯣ ꯃꯥꯒꯤ ꯃꯆꯥꯅꯨꯄꯤꯗ ꯃꯥ ꯒꯨꯗ ꯑꯦꯛꯖꯥꯝꯄꯜ ꯄꯤꯗ꯭ꯔꯦꯕ ꯃꯥꯁꯤꯗꯤ
ꯃꯥꯒꯦꯅꯨ ꯑꯩ ꯑꯩ ꯃꯥꯒꯤ ꯅꯨꯄꯥ ꯑꯣꯏꯔꯗꯤꯀꯣ ꯑꯁꯩꯅꯣ ꯑꯁ ꯇꯅꯦꯔꯗꯤ ꯆꯠꯈ꯭ꯔꯣ
ꯑꯗꯨꯅꯦ ꯆꯠꯄꯁꯨ ꯅꯠꯇꯦ ꯍꯣꯏ
ꯍ
ꯑꯗꯨꯃꯥꯏꯅ ꯇꯧꯔꯗꯤ ꯃꯥꯏ ꯅꯨꯄꯥꯅ ꯊꯤꯅ ꯇꯧꯔꯗꯤ ꯃꯥ ꯆꯠꯅꯤꯡꯉꯥꯏ ꯃꯥ ꯆꯣꯏꯁ ꯂꯩꯌꯦꯕ
ꯍꯣꯏ ꯍꯣꯏ
ꯑꯗꯨ ꯉꯁꯤ ꯂꯥꯎꯒꯅꯤ ꯃꯥꯒꯤ ꯅꯨꯄꯥ ꯑꯗꯨꯗꯨ ꯇꯧꯕ ꯑꯗꯥ ꯇꯧꯕ ꯐꯣꯟꯅꯤ ꯍꯥꯏ ꯇꯧꯕ ꯑꯗꯨꯗꯨ ꯇꯧꯕ ꯍꯥꯏꯒꯅꯤ ꯍꯌꯦꯡꯗꯤ ꯑꯃꯨꯛꯀ ꯑꯩꯒꯤ ꯅꯨꯄꯥꯅ ꯆꯥꯛ ꯌꯦꯟꯁꯥꯡ ꯊꯣꯡꯉꯝꯃꯦ ꯑꯗꯨ ꯇꯧꯔꯝꯃꯦ ꯑꯃꯨꯛ ꯀꯥ ꯍꯥꯏꯒꯅꯤ ꯑꯩꯒꯤ ꯅꯨꯄꯥꯅ ꯑꯩꯒꯤ ꯀꯣꯛ ꯃꯦꯠꯄꯤꯤꯌꯦ ꯈꯣꯡ ꯃꯦꯠꯄꯤꯌꯦ ꯍ
ꯌꯥꯝꯅ ꯀꯃꯥꯏ ꯌꯥꯝꯅ ꯅꯤꯡꯊꯧꯒꯤ ꯇꯥꯏꯞꯇꯀꯣ ꯃꯥꯅ ꯇꯧꯔꯤꯁꯦ
ꯍꯣꯏ ꯉꯔꯥꯡ ꯅꯨꯡꯗꯥꯡ ꯉꯔꯥꯡ ꯅꯨꯡꯗꯥꯡ ꯑꯩꯈꯣꯏ ꯄꯕ꯭ꯂꯤꯛ ꯃꯌꯥꯝꯕꯨ ꯃꯥꯅ ꯊ ꯃꯥꯅ ꯂꯥꯏꯐ ꯊꯥꯔꯒ ꯗꯤꯁꯇꯞ ꯇꯧꯈꯤꯕꯗꯨꯒꯤ꯫ ꯀꯔꯤꯅꯣꯕꯗꯣ
ꯎꯝ
ꯑꯗꯨꯒ ꯌꯦꯡꯅꯤꯡꯗꯦ ꯌꯦꯡꯅꯤꯡꯗꯦ ꯍꯥꯏꯕꯁꯤꯡꯗꯨꯣ ꯌꯦꯡꯅꯤꯡꯗ꯭ꯔꯗꯤ ꯀꯩꯅꯣ ꯕ꯭ꯂꯣꯛ ꯇꯧꯋ ꯀꯥꯏꯅ ꯑꯃꯨꯛ ꯍꯥꯏꯔꯛꯑꯦ
ꯍꯣꯏ ꯍꯣꯏ